ꯎꯝ ꯑꯣ
ꯇꯥꯔꯤꯕ꯭ꯔꯣ ꯍꯦꯜꯂꯣ꯫
ꯎꯝ ꯇꯥꯄ
ꯇꯥꯌꯦ
ꯋꯥꯔꯤ ꯁꯥꯗꯕ ꯀꯨꯏꯔꯦꯍꯦ ꯅꯨꯡꯉꯥꯏꯔꯤꯕ꯭ꯔꯣ
ꯅꯨꯡꯉꯥꯏꯌꯦ ꯌꯥꯝ ꯅꯨꯡꯉꯥꯏ ꯅꯪꯒꯤꯗꯗꯨ ꯀꯔꯤꯟ ꯁ ꯆꯔꯦ ꯅꯣꯣꯏꯗꯤ
ꯑꯁꯤ ꯀꯔꯤꯅꯣ ꯑꯃ ꯍꯥꯕꯗ ꯆꯥꯏꯌꯦ
ꯑꯣ ꯔꯣꯏꯗꯤ ꯄꯩꯁꯥ ꯌꯥꯝ ꯇꯥꯍꯟꯕ ꯃꯥꯜꯂꯦꯗꯣ
ꯍꯗꯦꯗ ꯍꯗꯁ ꯌꯥꯗ꯭ꯔꯦ
ꯐꯥꯏꯕ ꯂꯩ ꯂꯩꯅ
ꯊꯕꯛ ꯆꯠꯇ꯭ꯔꯤꯕ꯭ꯔꯣ ꯍꯧꯖꯤꯛ ꯆꯠꯈ꯭ꯔꯕ꯭ꯔꯣ
ꯑꯗꯨꯕꯥꯡ ꯊꯕꯛ ꯃꯐꯝꯗꯅ ꯍꯥꯏ
ꯑꯣꯝ
ꯑꯗꯣ ꯀꯔꯤ ꯌꯦꯟꯁꯥꯡ ꯆꯥꯂꯦ
ꯍꯥꯏꯔꯒ ꯃꯦꯟ ꯑꯈꯥ ꯈꯥꯃꯦꯟꯗꯤ ꯅꯠꯇꯦ ꯑꯗꯨ ꯑꯣꯏꯔꯁꯨ
ꯎꯝ
ꯍꯥ ꯃꯥ ꯆꯥꯏ
ꯊ ꯅꯣꯏꯗꯤ ꯦꯡ ꯑꯩꯣꯏꯗꯤ ꯅꯈꯣꯏ ꯀꯟ ꯃꯊ꯭ꯔꯕꯖꯤꯗꯤ
ꯄꯨꯜꯂꯦꯗ ꯉꯁꯨ ꯆꯥꯛ
ꯕꯖꯥꯔ ꯆꯥꯛꯠꯀꯅꯤꯌꯦ
ꯑꯣ ꯊꯪꯗꯦ ꯆꯥꯛ ꯆꯥꯁꯦ ꯍꯥꯏꯌꯦ ꯑꯩꯅ ꯆꯥꯅꯤꯡꯅꯦ ꯍꯥꯏꯕ ꯌꯦꯡꯕ ꯂꯥꯛꯑꯣ ꯍꯥꯏꯌꯦꯦ ꯃꯣꯏ ꯅꯣꯏ ꯃꯣꯏꯗ
ꯎꯝ ꯑꯗꯨꯝ ꯂꯩꯥꯛꯕ꯭ꯔꯥ ꯑꯗꯨꯝꯅ ꯑ ꯊꯕꯛ
ꯎꯝ ꯑꯗꯨꯝ ꯂꯩꯥꯛꯌꯦ ꯍꯣꯏ
ꯅꯤꯡꯊ ꯅꯊꯟꯗꯅ ꯂꯩꯕꯁꯦ
ꯍꯧꯖꯤꯛꯇꯤ ꯊꯟꯗꯅꯦ ꯍꯣꯏ
ꯎꯝ ꯂꯥꯏꯁ ꯕꯔꯤꯡ ꯍꯥꯏꯔꯝꯅꯤꯊꯧ
ꯏꯃꯥꯟꯅꯕꯤ ꯑꯅꯤꯗꯣ ꯑꯃꯗꯣ ꯏꯁꯥ ꯇꯝꯕ ꯆꯠꯈ꯭ꯔꯦ ꯑꯃꯗꯣ ꯀꯥꯏ ꯆꯠꯄ꯭ꯔꯥ ꯈꯪꯗꯦ ꯍꯟꯗꯛꯁꯦ ꯃꯤ ꯑꯍꯨꯝ ꯂꯩꯕ ꯍꯣꯏ
ꯑꯣꯍꯣ
ꯑꯗꯨꯒꯤꯅꯦ
ꯁ ꯑꯩ ꯊꯕꯛ ꯃꯐꯝꯁꯤ ꯌꯥꯝ ꯕꯣꯔꯤꯡ ꯇꯧꯋꯦ ꯀꯁꯇꯃꯔꯁꯨ ꯂꯥꯛꯇꯦ ꯑꯗꯨꯝ ꯁꯝ ꯁꯝꯅ ꯂꯥꯏꯕ ꯦꯁ
ꯃꯤ ꯏ ꯂꯩꯥꯏ ꯇꯕꯗꯤꯣ ꯅꯨꯡꯉꯥꯏꯗ꯭ꯔꯣ
ꯑꯩꯣꯏꯒꯤ
ꯑꯗꯨꯝ ꯋꯥꯔꯤ ꯁꯥꯕ ꯌꯥꯏꯅ
ꯎꯝꯁꯨꯣ
ꯀꯥꯏꯗ ꯆꯠꯄꯒꯤꯔꯣ ꯍꯟꯗꯥꯛ ꯃꯔꯥꯛꯁꯦ ꯍꯒꯥ ꯂꯩꯔꯛꯁꯦ ꯀꯥꯏꯗ ꯆꯠꯄꯒꯤꯔꯕꯕꯥ ꯎꯗꯕ ꯀꯨꯏꯔꯦ
ꯑꯁ ꯑꯗꯨꯝ ꯑꯗꯨꯝ ꯌꯨꯝꯗꯗ ꯑꯩꯅ ꯀꯗꯥ ꯁꯇ
ꯎꯗꯕ ꯀꯨꯏꯔꯦꯍꯦ ꯅꯪꯁꯦ
ꯎꯒꯅꯤ ꯌꯥꯎꯉ ꯎꯒꯅꯤ ꯅꯣꯡꯃ
ꯋꯥꯔꯤꯔꯤ ꯆꯥꯗꯨꯕ ꯀꯍꯤꯔꯦ ꯍꯥꯏꯝꯅꯤꯗ
ꯍꯣꯏ ꯍꯣꯏ ꯅꯪꯁꯨ ꯇꯦꯛꯁꯄꯥꯏ ꯄꯤꯗꯦ ꯇ ꯈꯔ ꯋꯥ ꯃꯇꯝ ꯃꯇꯝ ꯀ
ꯆꯅꯆꯗꯨ
ꯑꯩꯒꯤꯁꯤꯟ ꯁꯤꯕ ꯅꯠꯇꯦ ꯑꯩ ꯅꯪꯉꯣꯟꯗ ꯇꯦꯛꯊꯔꯛꯄꯅꯦ ꯇꯥꯛꯁꯗꯨꯗꯤ ꯀꯣꯜ ꯇꯧꯔꯛꯑꯣ ꯅꯪ
ꯑ ꯍꯆꯅꯤ ꯊꯒꯅꯨ
ꯑꯩ ꯅꯠꯇꯅ ꯅꯪ ꯑꯩꯒꯤ ꯇꯦꯛꯁꯨ ꯌꯦꯡꯕꯤꯅꯦ
ꯑꯃꯨꯛ ꯌꯦꯡꯒꯦ ꯅꯪ ꯆꯤꯟ ꯊꯤꯔꯔ ꯌꯦꯡꯉ
ꯑ ꯎꯝ ꯅꯪ ꯀꯣꯜ ꯂꯣꯏꯣꯏꯗꯒ ꯅꯪ ꯌꯦꯒꯣ ꯃꯁꯦꯖ
ꯁꯦ ꯑꯁ ꯌꯦꯡꯉꯦ ꯂꯩꯇꯦ
ꯑꯩꯅ ꯇꯥꯕ꯭ꯔꯥ ꯍꯥꯏꯕ ꯃꯇꯝꯗ ꯅꯪ ꯔꯤꯄ꯭ꯂꯥꯏ ꯀꯔꯤ ꯆꯠꯀꯦꯅꯦ ꯎꯝ
ꯆꯦꯁ ꯇꯥꯕ꯭ꯔꯥꯁꯨ ꯏꯗꯦꯗ
ꯑꯩꯈꯣꯏ ꯂꯣꯟꯅ ꯑꯩꯅ ꯊꯥꯔꯛꯄꯅꯦ
ꯆꯤꯟꯊꯤꯕꯁꯨ ꯋꯥꯗꯤ ꯋꯥꯔꯝꯅꯤꯔ ꯋꯥ
ꯑꯪ ꯎꯝ ꯕꯤꯖꯤ ꯑꯣꯏꯔꯝꯅꯤ ꯑꯩꯅ ꯈꯟꯕꯒ ꯑꯩꯗ ꯑꯃꯨꯛꯀꯦꯛ ꯊ ꯊꯥꯕꯤꯗ ꯅꯉꯣ
ꯍꯧꯖꯤꯛ ꯅꯪꯒꯤ ꯃꯤꯡꯗꯣ ꯒ꯭ꯔꯨꯞꯇ ꯎꯕꯒꯤ ꯑꯃꯨꯛ ꯁꯠ ꯁꯠ ꯔꯤꯄ꯭ꯂꯥꯏꯕꯤꯕꯅꯦ ꯅꯪꯉꯣꯟꯗ ꯑꯩ ꯀꯅꯥꯕꯨ ꯋꯥꯔꯤ ꯁꯥꯁꯤ ꯁꯦꯔꯥꯟꯅ ꯈꯜꯂꯒ ꯐꯝꯕꯅꯦꯕ
ꯑꯣ ꯑꯩꯒꯤ ꯅꯝꯕꯔ ꯁꯦꯚ ꯇꯧꯗ꯭ꯔꯕꯣ ꯅꯪ ꯑ ꯑꯩꯗꯤ ꯅꯪꯒꯤ ꯅꯝꯕꯔ ꯑꯗꯨꯝ ꯁꯦꯚ ꯇꯧꯔꯒ ꯂꯩ
ꯇꯋꯦ ꯇꯋꯦ ꯍꯥꯏꯥꯏꯁꯣ
ꯎꯝ
ꯋꯥꯔꯤ ꯇꯣꯏꯅꯥ ꯁꯥꯟꯅꯕꯅꯤꯅ
ꯍꯣꯏ ꯅꯪꯒꯤ ꯃꯔꯨꯞ ꯑꯃꯗꯨꯗꯤ ꯀꯗꯥꯏ ꯆꯠꯈ꯭ꯔꯦ
ꯃꯔꯨꯞ ꯑꯃ ꯍꯥꯏꯗꯤ
ꯎꯝ ꯅꯪ ꯅꯠꯇꯦ ꯎ ꯌꯥꯝ ꯁꯥꯏꯌꯦ ꯑꯗꯨꯝ
ꯑꯣ ꯑꯣ ꯑꯣ ꯃꯥꯗꯣ ꯍꯣꯁꯄꯤꯇꯥꯜꯗ ꯂꯩꯕ ꯑꯗꯨꯒꯤ ꯍꯟꯗꯛ ꯉꯔꯥꯡꯗꯨꯅ ꯂꯥꯛꯄ ꯃꯥꯜꯂꯦ ꯑꯗꯣ ꯃꯥꯁꯨ ꯑꯃꯨꯛ ꯅꯥꯏꯑꯦ ꯍꯥꯏꯌꯦꯦꯇꯥ
ꯑꯣ ꯑꯣ
ꯎꯗꯕ ꯀꯨꯏꯔꯦ ꯑꯩꯈꯣꯏꯁꯨ ꯍꯞꯇꯥ ꯑꯃ ꯁꯨꯨꯔꯅꯦ ꯎꯗꯕꯗꯣ
ꯑꯣ ꯍꯧꯖꯤꯛꯇꯤ ꯅꯝ ꯅꯥꯝ ꯅꯃꯤꯠꯁꯦ ꯀꯔꯤ ꯇꯧꯕ꯭ꯔ ꯌꯥꯝꯝ ꯂꯣꯃ
ꯎꯝ ꯁꯥꯗꯦ ꯅꯣꯡ ꯈꯔ ꯈꯔ ꯆꯨꯋꯦ
ꯑꯣ ꯑꯩꯈꯣꯏꯗꯗꯤ ꯑꯁ ꯌꯥꯝ ꯁꯥꯏꯌꯦ
ꯐꯤ ꯁꯨꯒꯦꯅ ꯑꯩꯗꯣ ꯑꯁ ꯐꯤ ꯌꯥꯝ ꯇꯤꯡꯍꯟꯕꯅꯦ ꯑꯩꯗꯣ ꯅꯣꯡ ꯆꯨꯂꯦꯕꯣ
ꯎꯝ
ꯊꯝ ꯐꯝ ꯂꯩꯇꯦ꯫
ꯎꯝ ꯑꯦꯁ ꯑꯩꯈꯣꯏ ꯃꯐꯝꯗꯗꯤ ꯑꯦꯁ ꯎꯝ ꯋꯥꯟ ꯑꯋꯥꯔ ꯃꯅꯨꯡꯗ ꯐꯤ ꯁꯨꯔꯒ ꯊꯝꯕꯁꯦ ꯑꯁ ꯀꯔꯤ ꯍꯥꯏꯁꯦꯔꯥ ꯍꯣꯏ ꯌꯥꯝ ꯁꯥꯃꯟꯕꯒꯤꯀꯣ
ꯎꯝ
ꯑꯗꯨꯒꯥ ꯅꯪꯉꯣꯟꯗꯁꯨ ꯃꯦꯁꯦꯖ ꯌꯥꯝ ꯂꯥꯛꯑꯦ ꯑꯩꯅ ꯍꯧꯖꯤꯛ ꯎꯝ ꯒ꯭ꯔꯨꯞꯇ ꯃꯦꯁꯦꯁ ꯀꯔꯤꯔꯥ ꯑꯗꯨꯝ ꯊꯥꯕ ꯃꯇꯝꯗꯅ
ꯎꯝ ꯃꯤꯕꯨ ꯃꯤꯒꯤ ꯄꯥꯏꯒꯅꯨ ꯀꯂꯤꯔꯣ
ꯈꯪꯉꯦ ꯑꯩꯁꯨ ꯎꯝ ꯎꯝ ꯌꯥꯝ ꯇ ꯇꯔꯔꯦ ꯐꯔꯤ ꯅꯏꯕ꯭ꯔꯥ ꯐꯔꯤꯅꯦ ꯑꯩ ꯔꯤꯄ꯭ꯂꯥꯏꯁꯨ ꯄꯤꯗꯦ
ꯋꯥꯔꯤ ꯁꯥꯥꯟꯅꯩꯌꯦ ꯍꯧꯖꯤꯛꯄꯨꯗꯤ ꯍꯥꯏꯌꯣ
ꯎꯝ ꯑꯗꯨꯒ
ꯍꯟꯗꯥꯛ ꯃꯔꯛꯁꯦ ꯋꯥꯔꯤ ꯁꯥꯕꯁꯦ ꯈꯔ ꯋꯥꯕꯒꯤꯅꯦ ꯑꯗꯣ
ꯍꯣꯏ ꯎꯝ ꯃꯥ ꯐꯪꯗ ꯍꯧꯖꯤꯛ ꯀꯥꯟꯁꯤ ꯑꯗꯨꯝ ꯂꯩꯕ꯭ꯔꯥ ꯅꯪꯗꯤ ꯑꯗꯨꯝ ꯔꯦꯟꯗ
ꯂꯩꯌꯦ ꯍꯣꯏ ꯑꯗꯨꯝ ꯌꯨꯝꯗ ꯂꯥꯛꯑꯒꯦ ꯅꯨꯃꯤꯠ ꯑꯅꯤ ꯉꯁꯤ ꯕꯥꯖꯥꯔ ꯆꯠꯂꯦ
ꯑꯣ
ꯃꯤꯒꯤ ꯄꯣꯠ ꯊꯤꯕ ꯆꯠꯄ
ꯑꯣ
ꯑꯩꯈꯣꯏꯅ ꯈꯣꯡ ꯆꯠꯄꯗꯣ ꯀꯤꯂꯣꯝꯃꯤꯇꯔ ꯀꯨꯟꯒꯨꯝꯕ ꯆꯠꯂꯝꯅꯤ
ꯎꯝ
ꯀꯟꯕꯅꯤ ꯅꯈꯣꯏꯗꯤꯀꯣ
ꯍꯣꯏ ꯍꯣꯏ ꯑ ꯎꯝ ꯀꯔꯤ ꯍꯥꯏꯁꯤꯔ ꯖꯦꯡꯒ ꯏꯕꯥꯅꯤ ꯉꯔꯥꯡꯁꯨ ꯋꯥꯔꯤ ꯁꯟꯅꯩ
ꯑꯣ
ꯑꯩꯈꯣꯏ ꯑꯅꯤꯅꯦ ꯋꯥ ꯌꯥꯝ ꯂꯥꯛꯑ ꯉꯥꯡꯕ ꯑꯗꯨꯒ ꯅꯪꯉꯣꯟꯗ ꯍꯧꯖꯤꯛ ꯇꯧꯕ ꯇꯧꯕ ꯀꯔꯤ ꯁꯨꯝ ꯉꯥꯡ ꯊꯣꯛꯄ ꯉꯝꯗ꯭ꯔꯦ ꯑꯩ
ꯑꯩꯈꯣꯏ ꯑꯅꯤꯁꯨ ꯋꯥꯔꯤ ꯁꯥꯟꯅꯩꯌꯦ ꯅꯨꯡꯗꯥꯡꯗꯣ ꯕꯣꯔꯣ
ꯑꯩꯅ ꯀꯣꯜ ꯇꯧꯔꯛꯑꯣ ꯍꯥꯏꯔꯝꯗ ꯃꯥ ꯇꯧꯔꯛꯀꯅꯤ ꯇꯧꯔꯛꯀꯅꯤ ꯃꯥ ꯍꯥꯏꯔꯒ ꯇꯧꯔꯛꯇꯦ
ꯑꯥ ꯅꯪꯁꯨ ꯅꯨꯄꯤꯒ ꯋꯥꯔꯤ ꯁꯥꯟꯅꯅꯤꯡꯕ꯭ꯔꯥ ꯍꯥꯏꯌꯣ
ꯎꯝ ꯑꯩꯒꯤ ꯑꯩꯒꯤ ꯇꯦꯛꯁꯁꯤꯞ ꯃꯥꯅ ꯎꯝ ꯃꯣꯔꯅꯤꯡꯗ ꯇꯦꯛꯁ ꯊꯥꯔꯛꯑꯦ ꯅꯪꯁꯦ ꯌꯥꯝ ꯀꯗꯥꯇ꯭ꯔ ꯇꯧꯔꯒꯥ ꯅꯪꯒꯤ ꯆꯥꯛ ꯂꯩ ꯏꯇ ꯅꯟꯖꯤ ꯅꯟꯖꯤ ꯆꯒꯗ ꯃꯥ ꯅ ꯇꯔꯒ
ꯎꯝ
ꯑꯩꯅ ꯀꯣꯛ ꯀꯣꯛ ꯇꯔꯥ ꯍ ꯍꯟꯖꯤꯟ ꯍꯟꯖꯤꯟ ꯃꯉꯣꯟꯗ ꯇꯦꯛ ꯁꯥꯥꯕ ꯑꯗꯨꯒ ꯃꯥꯅ ꯑꯩ ꯉꯁꯤꯗꯤ ꯕꯖꯥꯔ ꯆꯠꯀꯅꯤ ꯍꯥꯏꯔꯦ ꯃꯣꯏ
ꯎꯝ ꯑꯌꯨꯛꯗ ꯇ꯭ꯔꯥꯏ ꯇꯧꯋꯦ ꯃꯥꯒꯤꯗꯣ ꯆꯠ ꯠꯇꯕ ꯌꯥꯗꯕ ꯑꯗꯨꯒꯤꯅꯦ
ꯑꯣ ꯎꯝ ꯖꯌꯦꯡꯒ ꯎꯝ ꯃꯔꯨꯞ ꯑꯃ ꯂꯩꯕꯅꯦ ꯃꯣꯏ ꯑꯅꯤ
ꯍꯥ ꯑꯃꯅꯥ
ꯎꯝ ꯎꯝ ꯃꯤ ꯑꯃ
ꯃꯤ ꯑꯃ ꯂꯩꯌꯦ ꯍꯟꯗꯛꯁꯦ ꯍꯥꯏꯌꯦ ꯃꯥ ꯑꯩꯉꯣꯡꯗꯁꯨ
ꯎꯝ
ꯉꯔꯥꯡꯗꯣ ꯃꯣꯏ ꯌꯨꯝꯗ ꯂꯥꯛꯑꯦꯕ ꯑꯩ ꯃꯥꯕꯨ ꯀꯥꯎꯔꯒ ꯄꯨꯝꯗꯕ ꯋꯥꯅꯤꯗ ꯑꯩꯅ ꯑꯗꯨꯒꯤ ꯅꯨꯄꯤ ꯄꯨꯔꯒ ꯂꯥꯏꯕꯤꯒꯤ ꯑꯣꯏꯔꯝꯅꯤꯍꯦ ꯅꯪꯁꯦ ꯑꯩ ꯀꯥꯎꯔꯒ ꯈꯨꯝꯗꯦ ꯍꯥꯏꯕꯒꯤ ꯃꯥꯗꯣ ꯈꯨꯝꯕ ꯃꯥꯜꯂꯦ ꯑꯩꯁꯨ ꯇꯥꯗꯕꯤꯗ ꯑꯃꯨꯛ ꯆꯠꯈ꯭ꯔꯥꯕ ꯃꯥꯜꯂꯦ
ꯑꯣ
ꯎꯝ ꯃꯥ ꯍꯧꯖꯤꯛꯇꯤ ꯃꯕꯥꯅꯤ ꯂꯩꯃꯤꯟꯅ ꯃꯥꯜꯂꯦ
ꯑꯣ ꯆꯥꯡꯗꯤ ꯆꯥꯡꯗꯔꯦ ꯑꯩ ꯏꯃꯥꯟꯅꯕꯤ ꯈꯣꯏꯒ ꯂꯥꯛꯕꯅꯦꯕ ꯑꯗꯣ ꯃꯥꯕꯨꯁꯨꯨ ꯀꯥꯎꯕ ꯑꯗꯣ ꯃꯥ
ꯑꯣ ꯍꯣꯏ ꯎꯝ ꯃꯕꯥꯅꯤꯁꯦ ꯌꯦꯟ ꯈꯛꯇ ꯆꯥꯏ ꯍꯥꯏꯌꯦ ꯃꯕꯥꯏꯅꯤꯁꯦ ꯌꯥꯝ ꯅꯨꯡꯉꯥꯏꯕ ꯃꯥꯜꯂꯦ
ꯑꯁ ꯑꯩꯈꯣꯏꯗꯤ ꯁꯥꯗꯣ ꯆꯔꯥ ꯑꯃ ꯑꯅꯤ ꯆꯥꯔꯗꯤ ꯆꯥꯅꯤꯡꯗꯦꯗ
ꯑꯣ ꯃꯣꯏꯗꯤ ꯑꯗꯨꯝ ꯑꯗꯨꯝ ꯆꯥꯏ ꯍꯥꯏ
ꯎꯝ
ꯣ ꯇꯦ ꯁꯤꯥꯏꯔ ꯄꯗꯤ ꯌꯦꯟ ꯆꯥꯅꯤꯉꯥꯢ ꯊꯔꯛꯎ ꯍꯥꯏ ꯑꯩꯉꯣꯟꯗ ꯅꯪ ꯑꯗꯨꯝ ꯗꯦꯂꯤꯗ ꯆꯤꯛꯀꯟ ꯆꯥꯗꯗꯤ ꯍꯥꯏ ꯑꯩꯅ ꯍꯥꯏꯕ ꯂꯥꯏꯇꯝ ꯆꯂ ꯃꯇꯝꯗ ꯇꯦꯛꯊꯔꯛꯑꯣ ꯑꯩ ꯆꯥꯅꯉꯥꯏ ꯊꯥꯔꯛꯀꯦ ꯍꯥꯏꯕ ꯑꯝ ꯃꯉꯣꯡꯗ ꯑꯗꯨꯗꯤ ꯌꯥꯔꯦ ꯌꯥꯌꯦ ꯑꯃꯨꯛꯀꯣ
ꯈꯪꯗꯦꯗ ꯑꯗꯨꯝ ꯈꯣꯏꯗꯤ ꯀꯔꯤ ꯍꯥꯏꯇꯥꯔꯦ ꯅꯣꯏ ꯑꯩꯁꯨ ꯑꯗꯨꯃꯥꯏꯅ ꯇꯧꯔꯕꯝꯅꯤꯗ ꯁꯥꯁꯨ ꯆꯝꯃꯜꯂꯗꯤ ꯆꯥꯅꯤꯡꯗꯦꯅ ꯅꯨꯡꯇꯤꯒꯤ ꯆꯥꯕꯗꯤ ꯇꯜꯂꯦꯗꯥ
ꯍꯣꯏ ꯑꯗꯨꯕꯨꯗꯤ ꯆꯨꯝꯃꯤꯅ ꯌꯥꯝ ꯁꯥꯔꯗꯤ ꯀꯔꯤꯔꯥ ꯃꯥꯒꯤ ꯎꯝ ꯎꯝ ꯃꯅꯥꯝꯗꯣ ꯂꯥꯛꯌꯦꯕ ꯌꯥꯝ ꯆꯥꯔꯅꯤ ꯑꯗꯨꯝ
ꯈꯪꯗꯦ
ꯑꯞ ꯑꯩꯈꯣꯏ ꯁꯤꯗ ꯌꯦꯟꯗꯣ ꯑꯗꯨꯝ ꯆꯥꯃꯟꯕꯒꯤ ꯀꯣ ꯃꯅꯥꯝꯗꯣ ꯑꯗꯨꯒ
ꯑꯍꯣꯏ ꯃꯅꯥꯝ ꯊꯣꯛꯑꯦ ꯍꯥꯏꯌꯦꯦ ꯑꯩ ꯌꯥꯝ ꯆꯥꯔꯗꯤ
ꯍꯣꯏ ꯍꯣꯏ ꯑꯗꯨꯒꯤꯅꯦ ꯑꯩꯈꯣꯏꯗ ꯆꯥꯗ꯭ꯔꯦ ꯍꯧꯖꯤꯛꯇꯤ ꯑꯗꯨꯒ ꯌꯦꯟꯗꯤ ꯌꯥꯝ ꯂꯩꯌꯦ ꯁꯤꯗ ꯌꯦꯟꯒ ꯎꯝ ꯀꯔꯤꯔꯥ ꯃꯔꯤꯟ ꯑꯗꯨꯒꯨꯝꯕꯗꯣ ꯃꯣꯏꯗꯤ ꯆꯥꯗꯕꯒꯤꯀꯣ ꯑꯩꯈꯣꯏꯅ ꯑꯗꯨꯝ ꯂꯧꯕ ꯐ꯭ꯔꯤꯗꯁꯨ ꯂꯧꯕ ꯃꯇꯝ ꯂꯩ ꯁꯦꯜ ꯈꯔ ꯄꯤꯕ ꯃꯇꯝꯁꯨ ꯂꯩ ꯑꯁ ꯌꯥꯝꯃꯟꯕꯒꯤꯀꯣ ꯑꯗꯨꯒ
ꯌꯦꯟꯗꯤ ꯑꯁ ꯔꯦꯟꯗ ꯂꯩꯕ ꯃꯤꯁꯤꯡꯁꯦ ꯌꯦꯟꯗꯤ ꯆꯥꯗꯤ ꯆꯥꯔꯝꯅꯤ ꯌꯥꯝꯅ
ꯎꯝ
ꯆꯥꯅꯤꯡꯕ ꯇꯣꯛꯈ꯭ꯔꯦ ꯑꯩꯈꯣꯏꯐꯥꯎ
ꯍꯣꯏ ꯌꯦꯟꯁꯦ ꯁꯥꯕꯗ ꯑꯩꯈꯣꯏ ꯀꯔꯤꯔꯥ ꯑꯩꯈꯣꯏꯒꯤ ꯍꯛꯆꯥꯡꯁꯨ ꯌꯥꯝ ꯐꯠꯇꯦꯗ
ꯑꯣꯏ ꯑꯣꯏꯕ ꯃꯥꯜꯂꯦ ꯍꯣꯏ ꯇꯤꯟꯒꯤꯗꯤ ꯑꯗꯨꯝ ꯌꯥꯏ ꯑꯗꯨ ꯑꯣꯏꯔꯁꯨ
ꯀꯅꯥꯔꯥ ꯑꯩꯉꯣꯟꯗ ꯑꯃꯨꯛꯀ ꯀꯣꯜ ꯇꯧꯔꯛꯑꯒꯅꯤ ꯑꯥꯔꯒꯦꯡ ꯃꯩ ꯍꯥꯏꯕ꯭ꯔꯥ ꯀꯅꯥꯅ ꯈꯪꯗꯦ
ꯍꯣꯏ ꯑꯁꯤ ꯂꯣꯏꯔꯒ ꯑꯩ ꯑꯃꯨꯛ ꯇꯧꯔꯛꯀꯅꯤ
ꯍꯣꯏ ꯍꯣꯏ ꯀꯔꯤꯁꯨ ꯀꯥꯥꯏꯗꯦ ꯍꯣꯏ
ꯃꯤꯕꯨ ꯄꯑꯗꯤ ꯌꯥꯗ ꯑꯦ
ꯍꯣꯏ ꯑꯩ ꯑꯗꯨꯝ ꯅꯪꯅ ꯀꯣꯜ ꯇꯧꯔꯛꯑꯅꯤ ꯑꯗꯨꯝ ꯃꯦꯁꯦꯖ ꯍꯥꯟꯅ ꯊꯥꯔꯛꯑꯣ ꯑꯩ ꯑꯗꯨꯝ ꯁꯔꯤꯔꯥ ꯑꯗꯨꯝ ꯑꯗꯨꯝ ꯐ꯭ꯔꯤ ꯊ ꯂꯥꯛꯒꯅꯤꯅꯦ ꯀꯁꯝ ꯂꯥꯛꯇ꯭ꯔꯖꯦ
ꯎꯝ ꯅ ꯅꯨꯨꯄꯤꯤꯁꯨ ꯇ ꯋꯥ ꯍꯥꯏꯒ
ꯎꯝ ꯐꯔꯦ ꯍꯣꯏ ꯈꯔꯤꯁꯨ ꯀꯥꯗ ꯆꯨꯃ ꯍꯋꯥꯔꯦ